ꯍꯜꯂꯣ ꯑꯧ ꯀꯩꯗꯧꯔꯤꯅꯣ
ꯍꯤꯞꯄꯒ ꯂꯩꯌꯦ ꯅꯣꯏ ꯅꯪꯗꯤ
ꯑꯩꯁꯨ ꯀꯔꯤꯁꯨ ꯇꯧꯗꯦ ꯑꯩꯗꯤ ꯇꯨꯝꯔꯒ
ꯎꯝ
ꯆꯥꯛ ꯆꯥꯗ꯭ꯔꯤꯌꯦ
ꯑꯁ ꯌꯥꯝ ꯊꯦꯡꯉꯦꯅ ꯍꯧꯖꯤꯛ ꯅꯨꯃꯤꯠ ꯑꯩꯅ ꯍꯥꯏꯗꯤꯅꯦ ꯅꯨꯃꯤꯗꯥꯡꯒꯤ ꯅꯠꯇꯕ ꯑꯌꯨꯛꯀꯤ
ꯑꯌꯨꯛ ꯑꯌꯨꯛꯀꯤꯗꯣ ꯆꯥꯗꯦ ꯑꯩ
ꯀꯩꯀꯤ ꯆꯥꯗꯕꯅꯣ
ꯊꯨꯝꯅꯤꯡꯗꯕꯒꯤ
ꯐꯤꯒꯔ ꯁꯦꯝꯃꯤꯔꯣ
ꯑꯩꯉꯣꯟꯗ ꯀꯔꯤ ꯐꯤꯒꯔꯅꯣ ꯍꯩ
ꯆꯥꯗꯦ ꯍꯥꯢꯕꯒꯤ ꯐꯤꯒꯔꯒ ꯆꯦꯝꯕꯖꯠꯂꯥꯅ
ꯏꯊꯟꯗ ꯂꯩꯕꯒꯤ ꯆꯥꯛ ꯆꯥꯅꯤꯡꯗꯕꯒꯤ ꯆꯥꯗꯕꯅꯤ
ꯑꯣ ꯅꯊꯟꯇ ꯂꯩꯕꯒꯤ ꯊꯣꯡꯕ ꯍꯦꯛ ꯇꯟꯕꯒꯤ ꯑꯣꯏꯔꯝꯒꯅꯤ ꯑꯗꯨꯗꯤ
ꯑꯗꯨ ꯑꯣꯏꯔꯤꯅꯤꯗ ꯑꯗꯣ ꯆꯥꯛ ꯆꯥ ꯆꯥꯅꯤꯡꯉꯗꯤ ꯊꯣꯡꯒꯅꯤꯗ
ꯑꯣ
ꯆꯥꯅꯤꯡꯗ꯭ꯔꯕꯒꯤ ꯊꯣꯡꯗꯕꯅꯤ
ꯍꯣꯏ ꯍꯣꯏ ꯏꯊꯟ ꯏꯊꯟꯗ ꯂꯩꯔꯗꯤ ꯑꯗꯨꯝ ꯇꯧꯕꯅꯦ
ꯑꯩ ꯆꯨꯝꯃꯤꯀꯣ ꯍꯥꯏ ꯂꯩꯕ
ꯎꯝ
ꯆꯨꯝꯃ ꯅꯠꯇ꯭ꯔꯕ ꯀ꯭ꯂꯥꯁ ꯇꯨꯝꯕ꯭ꯔ
ꯌꯥꯔꯦ ꯑꯩꯈꯣꯏꯁꯨ ꯑꯗꯨꯃꯥꯏꯟ ꯇꯧꯋꯦꯕ ꯢꯊꯥ ꯑꯩꯈꯣꯏ ꯏꯊꯟꯗ ꯂꯩꯕ ꯀꯥꯟꯗꯗꯤ ꯌꯥꯝ ꯇꯜꯂꯦꯕ ꯊꯣꯡꯕ ꯒꯠꯁꯦ ꯑꯗꯨꯒꯤ ꯅꯨꯗꯜꯁ ꯀꯨꯝꯕ ꯈꯛꯇ ꯆꯥꯔꯒ ꯑꯗꯨꯝ ꯂꯩꯕꯅꯦꯕ
ꯆꯥꯞ ꯃꯟꯅꯩ ꯑꯦ ꯑꯦ
ꯑꯗꯨ ꯅꯨꯄꯥꯗꯤ ꯅꯨꯗꯜꯁꯇ ꯑꯗꯨꯝ ꯆꯥꯔꯒ ꯍꯤꯡꯗꯣꯏꯖꯦ ꯌꯥꯝ ꯃꯥꯟꯗꯦ ꯍꯥꯏꯕ
ꯂꯥꯝꯔꯗꯤ ꯊꯣꯡꯉꯅꯤꯗ ꯂꯥꯝꯗ꯭ꯔꯕꯒꯤ ꯊꯣꯡꯕ
ꯎꯝ ꯎꯝ
ꯉꯁꯤꯗꯤ ꯌꯨꯝꯗ ꯂꯩꯕ꯭ꯔꯥ
ꯑꯩꯗꯤ ꯍꯣꯏ ꯎꯝ ꯊꯕꯛꯀ ꯇꯧꯗ꯭ꯔꯤꯗ ꯊꯕꯛꯀ ꯐꯪꯗ꯭ꯔꯦ ꯅꯆꯦ ꯍꯣꯏꯁꯦ
ꯅꯨꯡꯉꯥꯏꯇꯦꯍꯦ ꯅꯨꯡꯉꯥꯏꯇꯦꯕ
ꯄꯥꯏ ꯂꯩꯇꯦ ꯌꯦꯡꯉꯦ
ꯅꯨꯡꯉꯥꯏꯕ꯭ꯔꯥ ꯌꯦꯡꯕꯗꯣ
ꯅꯨꯡꯉꯥꯏꯌꯦ ꯑꯗꯨꯣ ꯊꯦꯡꯃꯟꯕꯥꯒꯤ ꯃꯔꯛ ꯃꯔꯛꯇꯗꯤ ꯕ꯭ꯔꯦꯛ ꯆꯠꯅ ꯐꯤꯐꯇꯤꯟ ꯃꯤꯅꯤꯠꯁꯀꯨꯝꯕ ꯕ꯭ꯔꯦꯛ ꯆꯄ ꯂꯥꯛꯄꯥ ꯂꯥꯛꯄꯗꯣ ꯑꯗꯨꯗꯤ ꯑꯗꯨꯗ ꯃꯔꯛ ꯃꯔꯛꯇꯤ ꯑꯗꯨꯝ ꯇꯨꯝꯝꯊꯣꯛꯄꯁꯨ ꯂꯩꯌꯦ ꯑꯩꯗꯤ
ꯏꯃꯥꯏ
ꯎꯝ
ꯑꯗꯨ
ꯍꯥꯏꯗꯤ ꯍꯥꯏꯗꯤ ꯃꯤ ꯃꯌꯥꯝꯒ ꯌꯦꯡꯉꯗꯤ ꯑꯗꯨꯝ ꯑ ꯀꯃꯥꯏ ꯍꯥꯏꯗꯣꯏꯅꯣ ꯇꯨꯝꯗꯕꯤꯗ ꯑꯗꯨꯝ ꯌꯦꯡꯕ ꯉꯥꯏꯒꯅꯤꯕ ꯍꯥꯏꯗꯤ ꯉꯥꯏꯕ ꯉꯝꯒꯅꯤꯕꯀꯣ ꯑꯩꯁꯨ ꯏꯊꯟꯇ ꯑꯗꯨꯝ ꯌꯦꯡꯕꯒꯤ ꯅꯨꯡꯉꯥꯏꯇꯦꯕ
ꯑ ꯆꯨꯝꯃꯦ ꯆꯨꯝꯃꯦ ꯌꯥꯝ ꯆꯨꯃꯦ
ꯎꯝ ꯌꯥꯝ ꯆꯨꯝꯕꯥ ꯃꯥꯂꯦꯀꯣ
ꯑꯝ ꯑꯆꯨꯝꯝꯕ ꯈꯛꯇꯅꯤ ꯍꯥꯏꯕꯗꯤ ꯅꯪꯗꯤ
ꯀꯣꯂꯦꯖꯀ ꯆꯠꯇ꯭ꯔꯣ ꯉꯁꯤꯗꯤ
ꯍꯥꯥ
ꯉꯁꯤꯗꯤ ꯀꯩ ꯀꯩ ꯇꯧꯔꯒ ꯂꯩꯒꯦ
ꯎꯝ ꯁꯤꯗꯤ ꯑꯗꯨꯝ ꯇꯨꯝꯔꯒꯂꯩꯌꯥ
ꯀꯩꯒꯤ ꯑꯗꯨꯝ ꯇꯨꯝꯃꯒ ꯂꯩꯕꯅꯣ
ꯑꯩꯗꯣ ꯈꯪꯗꯦ ꯑꯩꯁꯨ ꯇꯨꯝꯅꯤꯡꯕ꯭ꯔꯥ ꯇꯨꯝꯅꯤꯡꯗ꯭ꯔꯕ꯭ꯔꯥ ꯗꯨꯝ ꯇꯨꯝꯔꯒꯦ ꯍꯥꯏꯔꯒ ꯇꯨꯝꯕꯅꯤ
ꯂꯥꯏꯔꯤꯛ ꯄꯥꯎ ꯌꯥꯗ꯭ꯔꯣ ꯑꯗꯨꯗꯤ
ꯂꯥꯔꯤꯛꯁꯨ ꯄꯥꯕꯥ ꯂꯣꯏꯈ꯭ꯔꯦ ꯀꯥꯔꯤ ꯂꯥꯔꯤꯛ ꯅꯣꯗꯥ ꯒ꯭ꯔꯦꯖꯨ꯭ꯌꯦꯁꯟ ꯂꯣꯏꯔꯒ ꯀ꯭ꯔꯤꯒꯤ ꯂꯥꯔꯤꯛ ꯃꯨꯛ ꯇꯧꯅꯤ
ꯒ꯭ꯔꯦꯖꯨꯑꯦꯁꯟ ꯂꯣꯏꯕꯒ ꯂꯥꯏꯔꯤꯛ ꯄꯥꯅꯤꯡꯉꯥꯏ ꯍꯦꯟꯅ ꯍꯦꯟꯅ ꯌꯥꯝꯕꯅꯦꯍꯦ
ꯄꯥꯅꯤꯡꯗꯦꯍꯦ ꯑꯩꯗꯤ
ꯄꯥꯅꯤꯡꯗ꯭ꯔꯦꯁꯨ ꯄꯥꯒꯗꯕꯅꯦ
ꯈꯣꯏꯒꯤ ꯇꯧꯕꯗꯤ ꯂꯣꯏ ꯃꯥꯟꯅꯩꯗ ꯑꯩꯈꯣꯏꯁꯨ ꯄꯥ ꯄꯥꯅꯤꯡꯗꯕꯅꯦ
ꯄꯥꯅꯤꯡ ꯇꯥꯕꯟꯅꯦ ꯑꯩꯁꯨ ꯆꯞ ꯃꯥꯟꯅꯩꯅꯦ
ꯌꯥꯔꯦ
ꯌꯥꯒꯥꯗꯥꯕꯅꯤ ꯃꯤꯗꯤ ꯌꯥꯒꯗꯕꯥꯅꯤ ꯃꯥ ꯍꯥꯏꯕꯗꯣ
ꯎꯝ
ꯇꯨꯃꯤꯀꯣ
ꯈꯨꯝꯗꯦ
ꯏꯗ ꯇꯨꯝꯕ꯭ꯔꯥ ꯆꯨꯝꯅ ꯆꯨꯝꯔ
ꯑꯩ ꯈꯪꯗꯦ ꯑꯗꯨꯒꯨꯝꯕ ꯑꯝꯇ
ꯈꯪꯅꯕ ꯇꯧꯔꯁꯦ ꯆꯨꯝꯕ꯭ꯔꯥ ꯆꯨꯝꯅꯠꯇꯕ꯭ꯔꯥ ꯈꯪꯗꯦ ꯆꯥꯛꯇꯤ ꯀꯏ ꯏꯟꯁꯥꯡ ꯆꯥꯏ ꯅꯪꯗꯤ
ꯑꯩꯁꯨ ꯆꯥꯗꯦ
ꯎꯝ ꯆꯞ ꯃꯥꯟꯅꯩꯅꯦ
ꯎꯝ ꯐꯤꯒꯔꯁꯤ ꯏꯕꯥꯅꯤꯗꯤ ꯃꯥꯟꯅꯗꯦ ꯑꯩꯗꯤ ꯐꯤꯒꯔ ꯁꯦꯝꯃꯦ ꯅꯪꯗꯤ ꯐꯤꯒꯔ ꯁꯦꯝꯕꯁꯨ ꯅꯠꯇꯦ
ꯑꯣ ꯍꯣ ꯑꯩ ꯐꯤꯒꯔꯅ
ꯅ ꯅꯪꯗꯤ ꯇꯟꯕꯩꯅꯦꯕꯀꯣ ꯑꯩꯗꯤ ꯐꯤꯒꯔ ꯁꯦꯝꯃꯩꯅꯦ
ꯊꯤꯟꯗ꯭ꯔꯁꯨꯨ ꯌꯥꯏꯅꯈꯣꯏꯗꯤ
ꯁꯦꯝꯗ꯭ꯔꯗꯤ ꯌꯥꯗꯦꯍꯦ
ꯑꯗꯨꯝ ꯄꯣꯛꯄꯅꯤꯅ ꯍꯥ ꯍꯥꯍꯥ
ꯌꯥꯔꯦ
ꯀꯔꯤ ꯀꯔꯤꯒꯤꯅꯣ ꯅꯈꯣꯏ ꯑꯗꯨꯝ ꯁꯦꯝꯒꯅꯤ
ꯂꯩꯁꯥ ꯂꯩꯁꯥ ꯂꯩꯁꯥꯔꯤꯀꯥꯟꯗ ꯁꯦꯝꯗꯗꯤ ꯀꯔꯝ ꯀꯥꯟꯗ ꯁꯦꯝꯗꯣꯏꯅꯣ
ꯆꯨꯝꯃꯤꯅꯦ ꯆꯨꯝꯃꯦ ꯑꯗꯨꯗꯤ ꯆꯨꯝꯕ ꯇꯨꯝꯗꯕꯁꯨ ꯂꯥꯏꯌꯦ ꯑꯗꯨ ꯑꯣꯏꯗꯤ ꯑꯗꯨꯗꯤ
ꯑꯗꯨ ꯆꯨꯝ ꯆꯨꯝꯗꯕꯗꯣ ꯀꯩ ꯀꯃꯥꯏꯅ
ꯃꯣꯏꯒꯤ ꯍꯛꯆꯥꯡꯗꯣ ꯄꯦꯄꯦ ꯑꯣꯏꯅꯤ
ꯑꯁ ꯄꯦꯄꯦ ꯑꯣꯏꯒꯅꯤ ꯍꯥꯏ ꯀꯩꯅꯣ ꯑꯗꯨꯗꯤ
ꯃꯤꯒꯨꯝꯅ ꯑꯍ ꯀꯔꯤꯗ ꯑ ꯀꯔꯤ ꯍꯥꯏꯁꯤꯔꯥ
ꯐꯥꯒꯤꯇꯧꯕꯅꯦ ꯑꯩꯁꯨ ꯈꯪꯉꯤꯕ ꯑꯩꯈꯣꯏꯗꯤ ꯑꯩꯈꯣꯏꯗꯤ ꯆꯥꯛ ꯆꯥꯗ꯭ꯔꯁꯨ ꯍꯤꯡꯕ ꯉꯝꯃꯦ ꯁꯦꯡꯕ
ꯑꯗꯨ ꯑꯣꯏꯔꯗꯤ ꯌꯥꯔꯣꯏꯌꯦ
ꯌꯥꯕꯒꯤꯅꯦ ꯍꯥꯏꯗꯤ ꯍꯥꯏꯁꯦ ꯌꯥꯗ꯭ꯔꯗꯤ ꯆꯥꯗꯣꯏꯅꯤ ꯀꯩꯅꯣ
ꯑꯗꯨꯗꯤ ꯑꯗꯨ ꯑꯣꯏꯔꯗꯤ ꯆꯛ ꯆꯥꯗ꯭ꯔꯒꯥ ꯑꯗꯨꯝ ꯀꯣꯅ
ꯎꯝ ꯌꯦꯡꯉꯤꯕꯅꯦ ꯆꯥꯗꯕꯤꯗ
ꯌꯥꯝ ꯐꯥꯏꯅꯦ ꯑꯩꯁꯨ ꯑꯗꯨꯝ ꯇꯧꯅꯤ
ꯊꯥ ꯑꯍꯨꯝ ꯐꯥꯗꯣꯏꯔꯦ ꯑꯩꯅ ꯆꯥꯛ ꯆꯥꯗꯕꯗꯣ
ꯑꯦ ꯊꯤꯔꯒꯦ
ꯍꯥꯥ
ꯆꯥꯛ ꯆꯥꯗ꯭ꯔꯗꯤ ꯊꯥ ꯑꯃꯒꯨꯝꯕ ꯆꯥꯗ꯭ꯔꯗꯤ ꯁꯤꯅꯦꯕ ꯍꯥꯏ
ꯁꯤꯗꯦ ꯑꯩꯗꯣ ꯊꯥ ꯑꯍꯨꯝ ꯁꯨꯗꯣꯏꯔꯦꯕ ꯑꯗꯨ ꯁꯤꯗꯦ ꯍꯥꯏꯕ
ꯃꯤꯁꯇ꯭ꯔꯤꯛ
ꯎꯝ ꯒꯦꯁꯇ꯭ꯔꯤꯛꯁꯨ ꯂꯩꯇꯦ ꯑꯩꯉꯣꯟꯗꯗꯤ
ꯂꯩꯌꯨꯅꯦ
ꯂꯩꯇꯦ ꯂꯩꯕꯩ ꯂꯩ ꯂꯩ ꯂꯩꯌꯣ ꯍꯥꯏꯔꯁꯨ ꯂꯩꯇꯦꯕ
ꯒꯌꯥꯏꯇ꯭ꯔꯤꯛ ꯂꯩꯒꯗꯕꯅꯦ ꯑꯍꯦ
ꯍꯝ
ꯀꯩꯅꯣ ꯅꯪꯅ ꯅꯥꯊꯟꯗ ꯂꯩꯕꯗꯣ ꯀꯩꯒꯤ ꯍꯥꯏꯗꯤ ꯔꯦꯟꯗ ꯂꯩꯕꯩꯔꯣ
ꯔꯦꯟꯗꯅ ꯂꯣꯏ ꯂꯥꯏꯕꯅꯤ
ꯎꯝ ꯎꯝ ꯅꯊꯟꯇ ꯂꯩꯕ ꯅꯨꯡꯉꯥꯏꯇ꯭ꯔꯗꯤ ꯅꯃꯥꯟꯅꯕꯒ ꯂꯩꯕ ꯌꯥꯗ꯭ꯔꯣ
ꯏꯊꯟꯗꯅ ꯅꯨꯡꯉꯥꯏꯍꯦ
ꯎꯝ
ꯏꯊꯟꯗꯁꯨ ꯅꯨꯡꯉꯥꯏ ꯏꯃꯥꯅꯕ ꯂꯥꯏꯕꯁꯨ ꯅꯨꯡꯉꯥꯏ ꯈꯪꯗꯦ ꯑꯩꯗꯤ ꯃꯤ ꯏꯃꯥꯅꯦ
ꯎꯝ
ꯃꯤ ꯑꯃ ꯑꯣꯏꯕꯅꯤ ꯑꯃꯥ ꯃꯤ ꯑꯣꯏꯕꯒꯤ ꯏꯊꯟꯁꯨ ꯌꯥꯏ ꯊꯥꯟꯗꯔꯁꯨ ꯍꯥꯏꯗꯤ ꯌꯥꯏꯕ
ꯑꯩꯈꯣꯏꯁꯨꯅꯦ ꯍꯥꯏꯕ
ꯎꯝ ꯑꯩꯈꯣꯏꯁꯨꯅꯤ ꯍꯥꯏꯕ
ꯎꯝ
ꯍꯥꯏꯕꯗꯣ ꯍꯥꯏꯕꯗꯣ
ꯑꯁ ꯅꯪꯅ ꯆꯥꯛ ꯆꯥꯗꯦ ꯍꯥꯏꯕꯒꯤ ꯑꯩꯅ ꯂꯥꯝꯂꯛꯑꯦꯉꯣ
ꯑꯩꯁꯨ ꯆꯥꯗꯕꯅꯦ ꯑꯁꯦꯡꯀꯤ ꯉꯁꯤ ꯉꯁꯥꯏꯗꯣ ꯆꯥꯛ ꯆꯥꯅꯤꯉꯥꯏ ꯇꯧꯔꯒ ꯑꯩꯁꯦ ꯆꯥꯅꯤꯡꯇ꯭ꯔꯥꯕ ꯄꯨꯛ ꯊꯟꯕ
ꯅꯨꯉꯥꯏꯔꯦ ꯀꯣꯜ ꯇꯧꯕꯁꯦ
ꯑꯁ
ꯀꯣꯜ ꯇꯥꯎꯕꯗ ꯃꯤ ꯍꯥ ꯅꯨꯡꯉꯥꯏꯌꯦ ꯅꯨꯡꯉꯥꯏꯌꯦ ꯅꯨꯡꯉꯥꯏꯌꯦ ꯍꯥꯏꯒꯗꯝꯅꯤ ꯆꯥꯛ ꯆꯥꯛ ꯆꯥꯗ꯭ꯔꯕꯥ ꯃꯤ ꯑꯃꯥ
ꯀꯌꯥꯝ ꯅꯨꯡꯉꯥꯏꯒꯦ ꯍꯥꯕ ꯅꯨꯡꯉꯥꯏꯕꯗꯣ
ꯅꯨꯡꯉꯥꯏ ꯑꯃꯨꯛ ꯅꯨꯡꯉꯥꯏꯈ꯭ꯔꯦ ꯑꯩꯗꯤ ꯆꯠ ꯆꯥꯗꯕ ꯃꯤ ꯑꯩꯒꯨꯝꯕ ꯃꯤ ꯃꯥ ꯊꯤꯕꯒꯤ ꯐꯨꯜ ꯁꯄꯣꯔꯠ ꯇꯧꯈ꯭ꯔꯦ ꯍꯥ
ꯒꯦꯝ ꯁꯥꯅꯕ꯭ꯔꯣ
ꯒꯦꯝ ꯁꯥꯅꯩꯅꯦ
ꯀꯩ ꯀꯩ ꯒꯦꯝꯅꯣ
ꯃꯣꯕꯥꯏꯜ ꯂꯤꯖꯦꯟ ꯁꯥꯅꯕ ꯃꯥꯜꯂꯦ ꯑꯩꯅ ꯇꯥꯏꯕ ꯑꯩꯗꯤ ꯄ꯭ꯔꯣꯅꯦ
ꯅꯪꯗꯤ ꯄ꯭ꯔꯣꯅꯦꯕ
ꯍꯣꯏ
ꯄ꯭ꯔꯣ ꯑꯣꯏꯕꯤꯄ꯭ꯔꯣ ꯑꯣꯏꯃꯥꯟ ꯈꯔꯕ
ꯍꯣꯏ ꯑꯣꯏꯔꯝꯒꯅꯤ ꯑꯁꯦꯡꯀꯤꯅꯦ ꯑꯩꯒꯤ ꯆꯦꯅꯦꯜ ꯂꯩꯕꯅꯦ
ꯁꯤꯒꯅꯤ ꯍꯥꯏꯗꯤ
ꯍꯥꯏꯕꯤꯌꯨꯔꯥ
ꯆꯦꯅꯦꯜꯗꯣ ꯀꯔꯤ ꯆꯦꯅꯦꯜꯔ ꯍꯥꯏꯌꯣꯅꯦ
ꯍꯧꯔꯦꯟ ꯌꯦꯡꯉꯣꯀꯣ ꯑꯩꯒꯤ ꯆꯦꯅꯦꯜꯗꯣ ꯀꯃꯥꯏ ꯇꯧꯒꯦꯅ ꯂꯥꯏꯐ ꯄꯤꯗꯣꯏꯅꯦ ꯍꯣꯔꯦꯟ ꯅꯨꯃꯤꯗꯥꯡ
ꯃꯤꯅ ꯑꯁꯦꯡꯕ ꯍꯥꯏꯔꯒ ꯀꯩꯅꯣ
ꯊꯖꯥ ꯊꯖ ꯊꯥꯖꯗꯕ ꯑꯃꯥ ꯊꯥꯖꯕ ꯑꯃꯥ
ꯑꯁꯦꯡꯕꯅꯦ ꯍꯥꯏꯔꯔꯣꯏꯠ ꯊꯥꯖꯠ ꯊꯥꯖꯗ꯭ꯔꯥꯗꯤ ꯍꯥꯏꯔꯔꯣꯏꯒꯦ
ꯏ ꯏ ꯏ ꯐꯖꯥ ꯐꯖꯥꯗꯕ ꯑꯃ ꯐꯖꯥꯕ ꯑꯃ ꯃꯤꯛꯁ ꯇꯧꯈ꯭ꯔꯦ ꯑꯗꯨ ꯑꯣꯏꯗꯤ ꯑꯁꯦꯡꯕꯔ ꯁꯦꯡꯗꯕ꯭ꯔꯥꯁꯨ ꯈꯪꯗꯦ
ꯒꯤ ꯅꯣꯏꯅ ꯍꯩꯔꯗꯤꯅꯦ ꯅꯣꯏ ꯅꯣꯏ ꯅꯣꯏꯁꯨ ꯍꯩꯔꯗꯤꯅꯦ ꯑꯩꯒꯤ ꯂꯥꯏꯐ ꯇꯥ ꯆꯠꯃꯤꯟꯅꯕ ꯌꯥꯒꯅꯤ
ꯌꯨ ꯌꯥꯏꯍꯦ
ꯑꯁꯦꯡꯕꯅꯦ
ꯑꯁꯤꯡꯕ ꯏꯁꯤꯡꯕꯗꯣ ꯑꯁꯤꯡ ꯑꯁꯤꯡꯕꯗꯣ
ꯑꯁꯤꯡꯕ ꯍꯥꯏꯕ ꯅꯠꯇꯦ ꯑꯁꯦꯡꯕ ꯍꯥꯏꯕꯅꯦ
ꯑꯥ ꯌꯥꯝ ꯑꯁꯤꯡꯕ꯭ꯔꯥ
ꯍꯣꯏ
ꯑꯁꯤꯡꯕ ꯅꯠ ꯑꯁꯤꯡꯕ ꯑꯃꯥꯒ ꯑꯁꯤꯌꯥꯝ ꯑꯁꯤꯡꯕ ꯑꯃ ꯃꯤꯛꯁ ꯇꯧꯕ꯭ꯔꯥ
ꯁꯤ ꯑꯉꯥꯡꯁꯦ ꯈꯔ ꯀꯩꯅꯣ ꯇꯧꯋꯤꯅꯦ
ꯑꯥꯏꯔꯣ
ꯌꯥꯝ ꯎꯁꯤꯠ ꯅꯪ ꯎꯁꯤꯠꯇꯕ ꯌꯥꯝ ꯑꯃꯥꯗꯤ ꯌꯥꯎꯋꯦꯅꯦ ꯑꯁꯤ ꯉꯥꯡꯁꯦ
ꯑꯥꯏꯌꯤ ꯎꯁꯤꯠ ꯌꯥꯝ ꯔꯦꯁꯄꯦꯛ ꯄꯤꯌꯦꯗ ꯅꯪ
ꯑꯗꯨꯗꯤ ꯏꯆꯦ ꯀꯧꯋꯣ
ꯀꯩꯅꯣ ꯌꯥꯝ ꯅꯣꯛꯅꯤꯡꯕ꯭ꯔꯥꯕ
ꯅꯪ ꯏꯆꯦ ꯑꯣꯏꯅꯤꯡ ꯃꯥꯟꯈ꯭ꯔꯥꯕ꯭ꯔꯥ
ꯑꯣꯏꯅꯤꯡꯗ꯭ꯔꯥꯁꯨ ꯑꯣꯏꯕꯗꯣ
ꯏꯆꯦ ꯏꯆꯦ
ꯌꯥꯔꯦ ꯌꯥꯝ ꯍꯔꯥꯎꯕ ꯃꯥꯜꯂꯦ
ꯑꯩ ꯅꯪꯅꯦ ꯍꯔꯥꯎꯕꯗꯣ
ꯑꯩꯗꯤ ꯍꯔꯥꯎꯗꯦꯉꯣ
ꯅꯪ ꯌꯥꯝ ꯍꯔꯥꯎꯕꯒꯤ ꯅꯣꯛꯂꯒ ꯅꫭꯛ ꯅꯣꯛꯃꯤꯟꯅꯒ ꯉꯥꯡ ꯍꯥꯏꯔꯒ ꯏꯆꯦ ꯀꯧꯋꯤꯇꯨꯅꯤꯅꯦ
ꯅꯪ ꯅꯪ ꯅꯃꯥꯟꯅꯕꯒ ꯂꯩꯕ ꯃꯥꯂꯦꯀꯣ ꯍꯧꯖꯤꯛ
ꯑꯩꯒꯤ ꯢꯃꯥꯟꯅꯕ ꯂꯥꯏꯇꯦ ꯍꯦ ꯀꯩꯅꯣ ꯍꯦ
ꯅꯃꯥꯟ ꯅꯃꯥꯟꯅꯕꯗꯣ ꯃꯣꯕꯥꯏꯜ ꯂꯤꯖꯦꯟ꯭ꯁ ꯁꯥꯟꯅꯔꯒ ꯂꯩꯌꯦ ꯑꯩ ꯈꯪꯉꯦ ꯑꯩ ꯎꯑꯦꯕ ꯅꯪ ꯅꯃꯥꯟꯅꯕꯗꯣ ꯍꯧꯖꯤꯛ ꯃꯣꯕꯥꯏꯜ ꯂꯤꯖꯦꯟ꯭ꯁ ꯁꯥꯟꯅꯔꯒ ꯂꯩꯌꯦꯕ
ꯑ ꯊꯥꯖꯗ꯭ꯔꯥꯗꯤ ꯀꯩꯗꯧꯔꯤꯁꯦ ꯑꯩꯁꯨ ꯈꯪꯗꯦ ꯃꯤ ꯂꯩꯇꯦꯍꯦ
ꯅꯪꯒꯤ ꯅꯪꯒꯤ ꯐꯣꯟꯗ ꯀꯦꯃꯦꯔꯥ ꯂꯩꯖꯅꯤ ꯍꯧꯖꯤꯛ ꯑꯩ ꯋꯥꯔꯤ ꯁꯥꯟꯅꯕꯗꯣ
ꯑꯣꯍꯣ ꯀꯔꯤꯒꯤ ꯀꯦꯃꯦꯔꯥ ꯂꯩꯕ꯭ꯔꯥ ꯎꯕꯗ ꯀꯔꯤꯒꯤ ꯀꯦꯃꯦꯔꯥꯒꯤ ꯀꯦꯃꯦꯔꯅꯣ ꯎ
ꯃꯤꯅ ꯑꯁꯦꯡꯕ ꯍꯥꯏꯔꯒ ꯑꯁ ꯊꯥꯖꯗꯕ ꯃꯥꯜꯂꯦ
ꯍꫭꯏ